ꯎꯝ ꯎꯝ ꯇꯥꯔꯦ ꯍꯣꯏ
ꯑꯁ ꯅꯥꯈꯣꯟꯁꯦ ꯇꯥꯕ ꯅꯨꯡꯉꯥꯏꯕꯗꯣ ꯂꯣꯏꯔꯦ
ꯇꯥꯕ ꯅꯨꯡꯉꯥꯏꯑꯦꯕ
ꯎꯝ ꯅꯈꯣꯟ ꯇꯥꯕꯗꯅꯦ
ꯎꯝ
ꯑꯋꯥꯕꯒꯁꯦ ꯄꯨꯡꯀꯥꯎ
ꯑꯗꯨ ꯀꯩꯒꯤꯅꯣꯅꯦ
ꯊꯃꯣꯏꯗ ꯏꯪꯊꯕ ꯐꯪꯉꯦ
ꯋꯥꯔꯤ ꯑꯃ ꯂꯤꯕꯤꯌꯨꯔꯥ
ꯍꯣꯏ
ꯑꯥ ꯍꯨꯏꯒꯤ ꯋꯥꯔꯤ ꯂꯤꯕꯤꯒꯦꯀꯣ
ꯎꯝ
ꯍꯨꯏ ꯑꯃꯁꯦ ꯃꯥꯁꯦ ꯑꯥ ꯅꯣꯡꯃꯁꯦ ꯇꯨꯔꯦꯜ ꯃꯄꯥꯟꯗ ꯃꯥꯁꯦ ꯁꯔꯨ ꯑꯃ ꯆꯤꯛꯑ ꯒ ꯂꯩꯕ ꯖꯥꯠꯅꯦ ꯁꯔꯨꯁꯦ ꯃꯌꯥꯗ ꯑꯥ ꯆꯤꯛꯑꯒꯅꯦ ꯃꯥꯁꯦ ꯂꯩꯕꯖꯥꯠꯅꯦꯕꯀꯣ ꯑꯗꯨꯀꯥꯟꯗ ꯆꯠꯂꯛꯄ ꯀꯥꯟꯁꯤꯗ ꯑꯥ ꯏꯁꯤꯡꯁꯤꯗ ꯌꯦꯡꯊꯕ ꯃꯇꯝꯁꯤꯗꯅꯦ ꯇꯥꯕ꯭ꯔꯥ
ꯎꯝ
ꯎꯏꯈꯤꯅꯨꯀꯣ
ꯎꯝ
ꯑꯁ ꯇꯨꯝꯅꯤꯡꯕ ꯃꯥꯜꯂꯦ ꯅꯪꯁꯦ
ꯋꯥꯔꯤꯔꯤ ꯇꯥꯔꯒ ꯂꯩꯌꯦ
ꯑꯥ ꯇꯨꯝꯅꯤꯡꯕꯗꯤ ꯅꯠꯇꯦꯗꯀꯣ
ꯃꯥꯟꯅꯦ
ꯎꯝ ꯇꯨꯝꯅꯤꯡꯕꯅꯦ
ꯀꯩꯒꯤ ꯅꯣꯛꯏꯅꯣ
ꯑꯥ ꯃꯥꯅꯦ ꯍꯥꯏꯕꯗꯣ
ꯑꯍꯥ ꯇꯨꯝꯅꯤꯡꯕꯗꯤ ꯅꯠꯇꯦꯀꯣ ꯍꯥꯏꯔꯛ ꯒ ꯃꯥꯅꯦ ꯍꯥꯏꯕꯗꯨꯗ ꯇꯨꯝꯅꯤꯡꯕꯩꯔꯥ ꯁꯤꯅꯦ
ꯎꯝ ꯑꯗꯨꯁꯨ ꯃꯥꯅꯤ
ꯇꯨꯝꯅꯤꯡꯉꯦ
ꯑꯥ ꯑꯅꯤ ꯑꯅꯤꯃꯛꯀꯤ ꯃꯥꯅꯤꯅ ꯈꯨꯝꯕꯤꯈ꯭ꯔꯕꯅꯤ
ꯑꯥ
ꯎꯝ
ꯃꯥꯁꯦ ꯏꯁꯤꯡꯗ ꯌꯦꯡꯊꯕꯖꯥꯠꯅꯦ ꯏꯁꯤꯡꯗ ꯌꯦꯡꯊꯕꯁꯤꯗ ꯃꯃꯤꯁꯦ ꯎꯔꯕ ꯍꯨꯏ ꯑꯃꯁꯦ ꯁꯔꯨ ꯆꯤꯛꯑꯒ ꯂꯩꯕꯗꯣ ꯎꯔꯕ
ꯑꯗꯨꯗꯩꯗꯤ ꯃꯥꯁꯦ ꯑꯁ ꯃꯥꯒꯤꯁꯨ ꯂꯩꯔꯤꯅꯤꯗꯅ ꯑꯗꯣ ꯃꯥꯒꯤ ꯂꯩꯕꯗꯣ ꯄꯦꯟꯗꯗꯅ ꯑꯗꯣ ꯍꯨꯏ ꯃꯥꯒꯤ ꯋꯥꯈꯜꯗꯗꯤ ꯑ ꯍꯨꯏ ꯑꯃ ꯁꯔꯨ ꯆꯤꯛꯏꯅꯦ ꯁꯤꯅꯦꯕ ꯑꯗꯨꯗꯩꯗꯤ ꯃꯥꯁꯦ ꯁꯔꯨꯗꯣ ꯆꯤꯛꯀꯦꯟ ꯆꯨꯔꯨꯞꯇꯣ ꯃꯤ ꯑꯇꯩꯒꯤ ꯑꯇꯩꯒꯤ ꯑꯣꯏꯔꯝꯅꯤꯅ ꯃꯥꯁꯦ ꯃꯨꯟꯒꯦꯅꯅꯦ ꯃꯆꯤꯡ ꯀꯥꯊꯣꯛ ꯑꯒ ꯃꯨꯟꯅꯤꯡꯉꯥꯏ ꯇꯧꯕꯗꯨꯗ ꯃꯥꯒꯤ ꯁꯔꯨꯗꯣ ꯏꯁꯤꯡꯗ ꯇꯥꯈ꯭ꯔꯦꯌꯦ ꯑꯗꯨꯒ ꯃꯥꯒꯤ ꯃꯃꯤ ꯑꯣꯏ ꯂꯩꯔꯝꯃꯦꯌꯦ ꯑꯗꯣ ꯃꯥꯁꯦ ꯅꯨꯡꯉꯥꯏꯇꯗꯅꯅꯦ ꯑꯗꯨꯝ ꯃꯥꯒꯤ ꯁꯔꯨꯗꯨꯁꯨ ꯆꯥꯕ ꯐꯪꯗ꯭ꯔꯦꯗꯅ ꯀꯔꯥꯝ ꯔꯨꯕꯗꯒꯤ ꯑꯗꯨꯒꯤ ꯅꯨꯡꯉꯥꯏꯇꯅ ꯍꯟꯈ꯭ꯔꯦ ꯍꯥꯏꯌꯦ ꯑꯗꯣ ꯏꯁꯥꯒꯤ ꯂꯩꯖꯕꯗꯨꯅ ꯄꯦꯜꯂꯣ ꯃꯤꯒꯤ ꯃꯨꯟꯒꯦ ꯇꯧꯒꯅꫭ ꯀꯜꯂꯛꯀꯅꯨ ꯀꯔꯥꯝꯒꯅꯨ ꯁꯤꯅꯦꯕ ꯃꯥꯒꯤ ꯃꯣꯔꯦꯜꯗꯣ ꯑꯉꯥꯡꯁꯤꯡꯒꯤ ꯂꯥꯏꯔꯤꯛꯇ ꯌꯥꯎꯕ ꯑꯗꯨꯒ ꯌꯥꯝ ꯁꯤꯡꯕ ꯌꯥꯝ ꯁꯤꯡꯕ ꯑ ꯌꯣꯡ ꯌꯣꯡ ꯍꯧꯗꯣꯡ ꯍꯧꯗꯣꯡꯔ ꯌꫭꯡ ꯑꯣ ꯌꯣꯡꯒꯤ ꯋꯥꯔꯤ ꯂꯤꯕꯤꯒꯦꯀꯣ
ꯎꯝ
ꯍꯧꯗꯣꯡ ꯑꯅꯤꯁꯦ ꯃꯕꯥꯟꯅꯤꯁꯦ ꯑꯆꯥꯄꯣꯠ ꯑꯃ ꯈꯨꯟ ꯐꯪꯕ ꯑꯆꯥꯄꯣꯠ ꯑꯃ ꯈꯨꯟ ꯐꯪꯕꯗꯨꯗ ꯃꯕꯥꯟꯅꯤꯁꯦ ꯑꯩꯒꯤꯅꯦ ꯑꯩꯒꯤꯅꯦꯅ ꯃꯨꯟꯅꯔꯕ ꯈꯪꯕ꯭ꯔ ꯑꯩꯒꯤꯅꯦ ꯑꯩꯒꯤꯅꯦꯅ ꯃꯨꯟꯅꯞꯗꯨꯗ ꯑ ꯑꯗꯨꯝꯃꯥꯏ ꯃꯨꯟꯅ ꯂꯩꯞꯗꯨꯗ ꯑ ꯌꯣꯡ ꯑꯃꯁꯦ ꯆꯠꯂꯛꯄ ꯖꯥꯠꯅꯤ ꯌꯣꯡ ꯑꯃꯁꯦ ꯆꯠꯂꯛꯄ ꯃꯇꯝꯁꯤꯗ ꯃꯕꯥꯟꯅꯤꯅ ꯑꯗꯨꯃꯥꯏꯅ ꯃꯨꯟꯅ ꯂꯩꯕꯗꯣ ꯎꯔꯦꯗꯅ ꯑꯗꯨꯗꯩꯗꯤ ꯑꯗꯨ ꯌꯣꯡꯗꯨꯅ ꯃꯥꯁꯦ ꯂꯧꯁꯤꯡ ꯌꯥꯝ ꯁꯤꯡꯕ ꯑꯗꯣ ꯍꯧꯗꯣꯡ ꯑꯅꯤꯗꯨꯗ ꯍꯥꯏꯔꯦꯕꯀꯣ ꯑꯩꯅ ꯌꯦꯟꯕꯤꯒꯦ ꯅꯕꯥꯟꯅꯤꯒꯤ ꯇꯪꯈꯥꯏ ꯆꯞ ꯃꯥꯟꯅꯅ ꯌꯦꯟꯕꯤꯒꯦ ꯅꯕꯥꯟꯅꯤ ꯑꯗꯨꯃꯥꯏꯅ ꯃꯨꯟꯅꯔꯗꯤ ꯃꯨꯟꯅ ꯂꯩꯔꯗꯤ ꯌꯥꯔꯔꯣꯏꯅ ꯍꯥꯏꯔꯦꯌꯦ ꯑꯗꯨꯗꯩꯗꯤ ꯑꯗꯨ ꯍꯧꯗꯣꯡ ꯑꯅꯤꯗꯨꯅ ꯍꯣꯏ ꯍꯣꯏ ꯌꯦꯟꯕꯤꯔꯣꯅ ꯄꯤꯔꯦꯌꯦ ꯑꯗꯣ ꯌꯣꯡꯗꯨꯗ ꯊꯥꯖꯅ ꯑꯗꯨꯒꯤ ꯑꯗꯨꯒꯗꯤ ꯑꯁꯤ ꯌꯣꯡꯁꯦ ꯃꯥꯁꯦ ꯑ ꯑꯦꯛꯖꯥꯝꯄꯜ ꯑꯥ ꯋꯥꯐꯝ ꯕꯤꯁꯀꯤꯠ ꯍꯥꯏꯔꯁꯦꯕꯀꯣ
ꯎꯝ
ꯕꯤꯁꯀꯤꯠꯁꯦ ꯃꯥꯁꯦ ꯇꯪꯈꯥ ꯇꯪꯈꯥꯏ ꯈꯥꯏꯔꯦꯅꯦ꯫ ꯇꯪꯈꯥꯏ ꯈꯥꯏꯔꯀꯥꯟꯁꯤꯗ ꯃꯥꯁꯤ ꯌꯦꯡꯉꯦꯕꯀꯣ꯫ ꯑꯁ ꯑꯁꯤꯔꯣꯝ ꯑꯃꯁꯦ ꯍꯥꯏꯗꯤ ꯑꯦꯛ ꯖꯦꯛ ꯆꯞ ꯃꯥꯟꯅꯅ ꯑꯅꯤꯗꯣ ꯇꯪꯈꯥꯏ ꯆꯞ ꯃꯥꯟꯅꯅ ꯑꯥ ꯇꯧꯕꯗꯣ ꯉꯝꯗꯦꯗꯅ ꯄꯥꯛ꯫ ꯑꯗꯣ ꯃꯥꯁꯦ ꯊꯨꯒꯥꯏꯔꯀꯥꯟꯁꯤꯗꯗꯤ ꯑꯥ ꯅꯥꯀꯟ ꯑꯃꯁꯦ ꯆꯥꯎꯔꯝꯃꯦꯌꯦ ꯅꯥꯀꯟ ꯑꯃꯁꯤꯅ ꯈꯔ ꯄꯤꯛꯑꯦꯌꯦ꯫ ꯑꯩꯁ ꯑꯁꯤꯗꯤ ꯅꯥꯀꯟ ꯑꯃ ꯁꯦꯅ ꯆꯥꯎꯕ ꯍꯦꯜꯂꯦ ꯅꯥꯀꯟ ꯑꯃ ꯑꯗꯣ ꯑꯆꯥꯎꯕꯔꯣꯝꯁꯦ ꯈꯔ ꯆꯥꯎꯃꯟꯂꯦꯅ ꯆꯤꯛꯑꯦꯌꯦ꯫ ꯆꯤꯛꯄ ꯀꯥꯟꯁꯤꯗ ꯑꯗꯨꯃꯥꯏ ꯌꯦꯡ ꯌꯦꯡꯉꯦ ꯍꯥꯏ ꯑꯃꯨꯛꯀ꯫ ꯍꯩꯁ ꯑꯁꯤ ꯆꯤꯛꯄꯁꯦ ꯈꯔ ꯍꯦꯟꯖꯤꯟ ꯈ꯭ꯔ ꯃꯥꯜꯂꯦ ꯍꯥꯏꯅ ꯑꯃꯔꯣꯝꯗꯣ ꯅꯥꯀꯟ ꯑꯃꯔꯣꯝꯗꯣ ꯑꯃꯨꯛꯀ ꯆꯤꯛꯑꯦꯌꯦ꯫ ꯑꯗꯨꯃꯥꯏꯅ ꯑꯁꯨꯝ ꯁꯨꯝ ꯁꯨꯝ ꯇꯧꯔꯀꯥꯟꯗꯗꯤ ꯑꯁ ꯕꯤꯁꯀꯤꯠꯇꯨ ꯂꯣꯏꯅ ꯆꯥꯊꯣꯛꯈ꯭ꯔꯦꯌꯦ꯫ ꯌꯣꯡꯗꯨꯅ ꯑꯗꯣ ꯍꯧꯗꯣꯡ ꯑꯅꯤꯗꯣ ꯆꯥꯕ ꯐꯪꯗ꯭ꯔꯦꯌꯦ꯫
ꯃꯣꯔꯦꯜꯁꯨ ꯍꯥꯏꯔꯛꯑꯣꯅꯦ꯫
ꯃꯣꯔꯦꯜꯁꯦ ꯑꯩꯁꯦ ꯀꯔꯤ ꯃꯣꯔꯦꯜ ꯄꯤꯁꯤꯔ ꯈꯜꯂꯝꯕꯅꯦ ꯑꯗꯣ ꯑꯩ ꯄꯤꯕ ꯌꯦꯡꯒꯦ ꯑꯗꯨ ꯌꯥ-ꯌꯥꯕ꯭ꯔꯥ ꯌꯦꯡꯉꯨꯀꯣ꯫ ꯃꯤ ꯑꯅꯤ ꯑꯥ ꯅꯕꯥꯅꯤꯒꯤ ꯃꯔꯛꯇ ꯊꯥꯔꯠ ꯄꯥꯔ ꯃꯤ ꯑꯥ ꯊꯥꯔꯠ ꯄꯥꯔꯁꯟ ꯂꯩꯍꯟꯒꯅꯨ꯫ ꯅꯕꯥꯅꯤꯒꯤ ꯃꯅꯛ ꯃꯔꯛꯇ ꯌꯥꯅꯅꯕ꯫ ꯑꯌꯥ ꯑꯌꯥꯕ ꯑꯃ ꯄꯨꯔꯛꯑꯣ꯫ ꯊꯥꯔꯠ ꯄꯥꯔꯁꯟ ꯌꯥꯎꯍꯟꯕꯁꯦ ꯐꯠꯇꯦ ꯍꯥꯏꯕ ꯑꯣꯏꯔꯝꯒꯗ꯭ꯔꯥ ꯃꯣꯔꯦꯜꯁꯦ ꯑꯗꯨꯃꯥꯏꯅ ꯄꯤꯕ ꯌꯥꯒꯗ꯭ꯔꯥ꯫ ꯁꯨꯝ ꯄꯪꯍꯥꯏ ꯍꯥꯏꯔꯤꯕ ꯍꯥꯏꯗꯨꯅꯤ꯫
ꯋꯥꯔꯤ ꯄꯨꯔꯛꯄꯅ ꯃꯣꯔꯦꯜꯁꯨ ꯄꯨꯔꯛꯀꯗꯕꯅꯦ꯫ ꯑꯩꯈꯣꯏꯗꯤ ꯇꯥꯔꯒ ꯂꯩꯕꯅꯤꯅ꯫
ꯑꯥ ꯑꯗꯣ ꯑꯩꯅ ꯂꯤꯕꯗ ꯇꯥꯕꯗꯣ ꯒ꯭ꯌꯥꯟ ꯇꯥꯗꯕ꯭ꯔꯥ꯫
ꯒ꯭ꯌꯥꯟ ꯒ꯭ꯌꯥꯟꯗꯤ ꯇꯥꯏꯗ꯫
ꯑꯥ ꯍ꯫ ꯑꯗꯨ ꯒ꯭ꯌꯥꯟ ꯇꯥꯔꯗꯤ ꯅꯪꯅ ꯄꯤꯕ ꯌꯥꯕ ꯃꯣꯔꯦꯜꯁꯨ ꯑꯗꯨꯝ ꯍꯥꯏꯕꯤꯌꯨ꯫ ꯇꯥꯕ꯭ꯔ꯫
ꯍꯣꯏ ꯇꯥꯏ꯫
ꯑꯗꯣ ꯅꯪꯅꯗꯤ ꯑꯁꯤꯒꯤ ꯋꯥꯔꯤꯁꯤꯗ ꯃꯣꯔꯦꯜ ꯀꯃꯥꯏꯅ ꯑꯣꯏꯅ ꯄꯤꯅꯤꯡꯉꯦ꯫
ꯈꯗ꯭ꯔꯛ ꯈꯥꯗ꯭ꯔꯛ ꯇꯧꯕ ꯃꯐꯝꯗꯨꯗ
ꯎꯝ꯫
ꯋꯥꯌꯦꯟ ꯕꯤꯆꯥꯔ ꯇꯧꯕꯤꯌꯨ ꯍꯥꯏꯅ ꯂꯥꯛꯀꯅꯨ ꯍꯥꯏꯔꯒꯦ꯫
ꯎꯝ ꯑꯗꯣ ꯀꯗꯔ ꯀꯗꯔ ꯍꯩꯌꯦ ꯍꯥꯏꯕꯗꯨꯗꯤ ꯃꯣꯏ ꯈꯪꯉꯝꯃꯣꯏꯗꯅ꯫ ꯍꯥꯥ꯫
ꯀꯗꯔ ꯀꯗꯔ ꯌꯥꯎꯔꯕꯅꯤꯅꯦ꯫
ꯑꯗꯣ ꯀꯔꯤ ꯑꯃꯨꯛꯀ ꯋꯥꯔꯤ ꯂꯤꯕꯤꯌꯨꯔꯥ꯫ ꯅꯪꯁꯨꯨ ꯋꯥꯔꯤ ꯂꯤꯕꯤꯌꯣ ꯅꯪ ꯂꯤꯕꯤꯌꯣ ꯍꯧꯖꯤꯛꯅ ꯈꯥ
ꯋꯥꯔꯤ ꯇꯥꯏ
ꯍꯥ
ꯏꯡꯖꯤꯟꯖꯦ ꯗꯥꯎꯟ ꯑꯣꯏꯈ꯭ꯔꯦꯅꯦ
ꯑꯁ ꯇꯜꯂꯦ ꯀꯃꯥꯏꯅꯅꯣ ꯌꯥꯝ ꯊꯨꯅ ꯗꯥꯎꯟ ꯑꯣꯏꯌꯦ
ꯎꯝ ꯄꯨꯡ ꯑꯃ ꯌꯧ ꯄꯨꯡ ꯑꯃ ꯌꯧꯗꯧꯔꯤꯅꯦ
ꯉꯁꯤ ꯅꯨꯡꯊꯤꯟ ꯆꯨꯞꯄ ꯇꯨꯝꯃꯦ ꯍꯥꯏꯕ ꯅꯠꯇ꯭ꯔꯣ
ꯍꯣꯏ
ꯑꯗꯣ ꯀꯃꯥꯏꯅ ꯌꯥꯝ ꯊꯨꯅ ꯗꯥꯎꯟ ꯆꯠꯂꯤꯅꯣ
ꯎꯝ ꯅꯁꯦ ꯏꯡꯖꯤꯡꯁꯦ ꯀꯌꯥ ꯐꯠꯇꯕ ꯑꯗꯨꯅꯅꯦ
ꯐꯠꯇꯕ ꯅꯠꯇꯦ ꯅꯪ ꯏꯟꯇꯔꯦꯁ ꯂꯩꯇꯕꯩꯅꯦ ꯁꯣꯏꯔꯦ ꯁꯣꯏꯔꯦ ꯑꯩ ꯁꯣꯏꯔꯦ ꯅꯪ ꯑꯩꯉꯣꯟꯗ ꯍꯥꯏꯒꯗꯣꯕ ꯋꯥꯗꯣ ꯑꯩ ꯈꯪꯉꯦ ꯍꯧꯖꯤꯛ
ꯀꯔꯤ ꯍꯥꯏꯒꯅꯤ
ꯅꯪ ꯍꯟꯗꯛꯀꯥꯟ ꯌꯥꯝ ꯅꯦꯒꯦꯇꯤꯞ ꯋꯥꯔꯗ ꯋꯥꯔꯗ ꯈꯇꯪ ꯁꯤꯖꯤꯟꯅꯩꯌꯦꯅ ꯍꯥꯏꯒꯅꯤ ꯀꯣ ꯍꯥꯏꯗꯤ ꯉꯝꯅꯤꯅ
ꯎꯝ ꯑꯩꯅ ꯍꯥꯏꯗ꯭ꯔꯁꯨ ꯅꯪꯅ ꯈꯪꯅ ꯈꯜꯂꯤꯗꯨꯅ ꯐꯔꯕꯅꯦ
ꯅꯪ ꯑꯗꯨꯃꯥꯏ ꯍꯥꯏꯅꯤꯉꯝꯅꯤꯀꯣ ꯑꯩꯉꯣꯟꯗ ꯍꯟꯗꯛ
ꯑꯩ ꯍꯥꯏꯗꯦ
ꯍꯥꯏꯌꯦ ꯍꯥꯏꯗꯦ ꯍꯥꯏꯕ ꯅꯠꯇꯦ ꯍꯥꯏꯅꯤꯡꯉꯝꯒꯅꯤꯀꯣ ꯍꯥꯏꯕ
ꯑꯣ
ꯍꯥꯏꯅꯤꯡꯕ꯭ꯔꯥ
ꯍꯣꯏ ꯍꯣ ꯍꯣꯏ
ꯍꯥꯏꯅꯤꯡꯉꯦ ꯍꯥꯏꯅꯤꯡꯗꯦ
ꯍꯣꯏ ꯍꯥꯏꯅꯤꯡ ꯉꯦ ꯍꯥꯏꯅ ꯐꯥꯎꯕ ꯍꯥꯏꯌꯤꯅꯤꯉꯥꯏ ꯂꯩꯌꯦ ꯍꯥꯏꯅ ꯈꯟꯕꯁꯨ ꯂꯩꯇꯦ
ꯑꯥ ꯀꯩꯒꯤꯅꯣ
ꯍꯧꯖꯤꯛꯇꯤ ꯅꯪꯁꯨ ꯒ꯭ꯌꯥꯟ ꯇꯥꯔꯕꯅꯤꯅ ꯑꯩꯅ ꯑꯦ ꯅꯪꯒꯤ ꯑꯦ ꯋꯥꯉꯥꯡ ꯁꯉꯥꯡꯗ ꯀꯃꯥꯏ ꯇꯧꯕꯔꯥ ꯑꯩꯅ ꯈꯣꯠꯂꯒ ꯈꯜꯂꯒ ꯋꯥꯈꯜꯁꯦ ꯊꯥꯗꯗ꯭ꯔꯦꯗ ꯅꯪ ꯒ꯭ꯌꯥꯟ ꯇꯥꯔꯒ ꯂꯩꯔꯕꯗꯨꯕꯨ
ꯏꯟꯚꯦꯁ ꯇꯧꯅꯤꯡꯗ꯭ꯔꯦꯕ ꯋꯥꯈꯜꯁꯦ
ꯍꯥꯏꯔꯨꯔꯒꯅꯥ ꯍꯧꯔꯦꯍꯦ
ꯑꯗꯨꯗ ꯇꯥꯗ꯭ꯔꯣ
ꯎꯝꯍꯨꯝ
ꯇꯥꯗꯕ꯭ꯔꯣ
ꯎꯝ
ꯇꯥꯕ ꯄꯥꯜꯂꯤꯗ
ꯎꯝꯍꯨꯝ
ꯇꯥꯌꯦ
ꯍꯧꯖꯤꯛꯇꯤ ꯂꯩꯁꯥꯕꯤ ꯐꯥꯔꯦ ꯃꯇꯣꯝꯇ ꯄꯥꯏꯕ ꯉꯝꯈ꯭ꯔꯦ ꯍꯥꯏꯅ ꯊꯥꯗꯣꯔꯛꯄꯁꯤꯕꯨ ꯑꯉꯥꯡ ꯃꯆꯥꯗꯧꯅ ꯇꯨꯒꯅꯤ ꯁꯤ ꯇꯧꯋꯣ ꯁꯤ ꯇꯧꯒꯅꯣ ꯃꯇꯝ ꯀꯨꯝ ꯀꯨꯞꯁꯤꯗꯅꯦ ꯌꯦꯡꯕ ꯃꯇꯝꯗꯣ ꯅꯠꯇ꯭ꯔꯦ ꯍꯥꯏꯕꯅꯦ
ꯀꯨꯞꯁꯦꯟ ꯁꯦꯟꯕꯤꯌꯣ
ꯀꯨꯞꯁꯦꯟ ꯁꯦꯜꯂꯒ ꯅꯖꯔꯤ ꯉꯥꯛꯇꯪ ꯀꯥꯔꯒ ꯂꯩꯒꯦ ꯍꯥꯏꯔꯣ
ꯎꯝ
ꯑꯗꯨ ꯀꯔꯤ ꯀꯥꯟꯅꯕ꯭ꯔꯥ
ꯑꯩ ꯆꯥꯎꯅꯤ